ꯎꯝ ꯇꯥꯔꯦ ꯑ ꯇꯥꯔꯦ
ꯑꯗꯣ ꯅꯪ ꯕꯣꯜ ꯌꯦꯡꯕ꯭ꯔꯥ
ꯕꯣꯜ ꯌꯦꯡꯉꯦ ꯍꯣꯏ ꯑꯗꯨ ꯑꯁ ꯅꯦꯠ ꯅꯨꯡꯉꯥꯏꯇꯕꯩꯒꯤ ꯍꯟꯗꯛꯇꯤ ꯌꯥꯏꯅꯦ
ꯑꯣ ꯐꯣꯟꯗꯣ ꯑꯣꯏꯅ ꯌꯦꯡꯉꯕ ꯅꯣꯏ
ꯎꯝ ꯇꯤ ꯚꯤ ꯂꯩꯇꯕꯅꯤꯅ ꯐꯣꯟꯗ ꯑꯣꯏꯅꯤꯡꯌꯦ
ꯑꯣ ꯑꯗꯣ
ꯑ ꯑꯗꯨꯗꯤ ꯌꯥꯝ ꯅꯨꯡꯉꯥꯏꯇꯦꯅꯦ ꯍꯣꯔꯦꯟ ꯑꯩ ꯑꯩꯈꯣꯏꯒꯤ ꯇꯤꯚ ꯑꯃ ꯄꯤꯔꯛꯀꯦ
ꯍꯣꯏ ꯉꯥꯏꯔꯝꯒꯦ
ꯇꯤꯚꯤ ꯇꯤꯚꯤꯗ ꯑꯩꯈꯣꯏꯗꯤ ꯀꯩꯅꯣꯅꯦ ꯀꯣꯝꯄꯥꯛꯃꯨꯛ ꯑꯦ ꯀꯣꯨꯝꯄꯥ ꯍꯦ ꯄꯨꯈꯥ ꯑꯃꯨꯛ ꯆꯥꯎꯕꯅꯦꯕ
ꯌꯥꯏ
ꯑꯗꯣ ꯎꯝ ꯑꯁ ꯑꯩꯁꯦ ꯅꯉꯣꯟꯗ ꯀꯣꯏꯁꯛ ꯌꯥꯝ ꯍꯪꯒꯗ ꯑꯗꯨꯗꯣ ꯑꯩ ꯂꯥꯏꯔꯤꯛꯇ ꯏꯊꯣꯛꯈꯤꯗꯦ ꯇꯧꯕꯅꯦꯕꯀꯣ
ꯂꯥꯏꯔꯤꯛꯇ ꯏꯊꯧꯔꯒ ꯍꯥꯡꯗꯣꯏꯕ
ꯍꯣꯏ ꯍꯣꯏ ꯑꯃꯨꯛ ꯂꯨꯔꯒꯗꯤ ꯑꯃꯨꯛ ꯂꯨꯝꯃꯜꯂꯗꯤ ꯑꯃꯨꯛ ꯍꯥꯏꯅꯤꯉꯥꯟ ꯂꯩꯇꯅ ꯑꯃꯨꯛ ꯃꯪꯉꯒ ꯑꯃꯨꯛ ꯂꯩꯔꯗꯤ ꯑꯗꯨꯁꯨ ꯐꯔꯛ ꯇꯥꯕ ꯅꯠꯇ꯭ꯔꯥ
ꯎꯝ ꯑꯃꯨꯛ ꯈꯨꯝꯅꯤꯡꯉꯥꯏ ꯈꯪꯗꯅ ꯑꯃꯨꯛ ꯃꯪꯉ ꯂꯩꯔꯗꯤ ꯌꯥꯔꯣꯏꯕ
ꯃꯥꯅꯦ ꯃꯥꯅꯦ
ꯑꯗꯨ ꯑꯗꯨ ꯑꯣꯏꯔꯗꯤ ꯅꯪ ꯀꯩꯅꯣ ꯂꯧꯕ ꯆꯠꯂꯕ꯭ꯔꯥ ꯉ ꯉꯥ ꯀ ꯇꯥꯂꯣꯕ ꯆꯠꯂꯕ꯭ꯔꯥ
ꯑꯦ ꯆꯠꯇ꯭ꯔꯤ ꯍꯦꯅ ꯆꯠ ꯏꯅꯤ ꯍꯧ ꯀꯅꯤ꫰
ꯈꯥꯃꯦꯟꯗ ꯈꯤꯇꯪ ꯍꯥꯞꯄꯣ ꯑꯗꯨꯒ ꯐꯗꯤꯒꯣꯝꯗꯁꯨ ꯍꯥꯞꯄꯣ ꯍ ꯀ ꯇꯄꯂ ꯀ
ꯃꯣꯔꯣꯛ ꯈꯔ ꯌꯥꯝ ꯊꯥꯛꯑꯒ
ꯃꯣꯔꯣꯛ ꯀꯌꯥꯝ ꯊꯛꯀꯦ ꯍꯥꯏꯕꯅꯣ
ꯣꯔꯣꯛ ꯃꯣꯔꯣꯛꯁꯦ ꯈꯪꯗꯦꯗ ꯃꯆꯥꯗ ꯑꯣꯏꯅ ꯂꯧꯁꯤꯔꯥ ꯑꯆꯧꯕ ꯑꯣꯏꯅ ꯂꯧꯁꯤꯔꯥ ꯍꯦꯔ
ꯑꯣ ꯃꯣꯔꯣꯛꯇꯣ ꯈꯔ ꯀꯩꯅꯣ ꯇꯧꯔꯣ ꯃꯤ ꯌꯥꯝꯕꯗꯤ ꯃꯤ ꯑꯍꯨꯝ ꯈꯛꯇꯪ ꯅꯠꯇ꯭ꯔꯥ
ꯑꯅꯤ
ꯑꯩꯒ ꯍꯥꯏꯔꯗꯤ ꯑꯍꯨꯝ ꯅꯠꯇ꯭ꯔꯣ
ꯑꯣ ꯑꯣ ꯅꯪ ꯀꯥꯎꯋꯤꯍꯦ ꯅꯪ ꯀꯥꯎꯋꯤꯍꯦ
ꯌꯥꯝ ꯇꯜꯂꯦꯗ ꯑꯁꯦꯡꯕ
ꯑꯍꯨꯝ ꯑꫭꯏꯔꯗꯤ
ꯌꯥꯝ ꯍꯥꯞꯄꯨꯅꯨ ꯃꯣꯔꯣꯛꯇꫭ ꯌꯥꯝ ꯁꯥꯔꯒ ꯆꯥꯒꯦ ꯍꯥꯏꯔꯗꯤ ꯑꯨꯝ ꯑꯍꯨꯝ ꯍꯥꯞꯄꫭ ꯌꯥꯝ ꯁꯥꯔꯔꯣꯏꯁꯤ ꯆꯥꯔꯗꯤ ꯑꯅꯤꯈꯛꯇꯪ ꯑꯣꯏꯔꯁꯨ ꯍꯥꯞꯄꫭ
ꯎꯝ ꯑꯗꯨꯅ ꯐꯔꯅꯤ
ꯎꯝ ꯑꯗꯨꯒ ꯏꯔꯣꯟꯕ ꯇꯧꯁꯤꯔꯥ ꯅꯠꯇ꯭ꯔꯒ ꯑꯗꯨꯝ ꯉꯥꯔꯤꯒ ꯎꯃꯣꯛ ꯑꯀꯪꯕ ꯈꯛꯇꯪ ꯇꯧꯁꯤꯔꯥ
ꯏꯔꯣꯝꯕꯗꯤ ꯇꯧꯔꯔꯣꯏꯗ ꯆꯝꯐꯨꯠ ꯑꯣꯏꯅ ꯇꯧꯋꯦ
ꯆꯝꯐꯨꯠ ꯑꯣꯏꯅꯀꯣ
ꯎꯝ
ꯀꯔꯤ ꯆꯝꯐꯣꯠ ꯂꯩꯕ꯭ꯔꯥ ꯈꯣꯡꯗ꯭ꯔꯨꯝ ꯗꯁ꯭ꯀ꯭ꯋꯥꯁ
ꯈꫭꯡꯗꯔꯨꯝ ꯆꯥꯥꯁꯤꯔ ꯏꯁꯀꯋꯥꯁ ꯆꯥꯥꯁꯤꯔ ꯏꯁꯀꯋꯥꯁꯅ ꯍꯥꯎꯗꯧ ꯃꯥꯜꯂꯦꯗ
ꯏꯁꯀ꯭ꯋꯥꯁ ꯀꯣ ꯏꯁꯀ꯭ꯋꯥꯁꯀꯤ ꯃꯅꯥꯁꯨ ꯍꯥꯎꯕꯅꯦ ꯍꯣꯏ
ꯍꯣꯏ ꯏꯁꯀ꯭ꯋꯥꯁ ꯃꯅꯥꯁꯨ ꯍꯥꯎꯋꯦ ꯑꯗꯨꯕꯨ ꯏꯁꯀ꯭ꯋꯥꯁ ꯃꯅꯥꯗꯤ ꯊꯪꯕ ꯌꯥꯝ ꯂꯨꯋꯦ ꯑꯗꯨꯅ
ꯑꯣ ꯑꯗꯣ ꯅꯪ ꯏꯁ꯭ꯀꯨꯜꯗ ꯆꯠꯄ ꯀꯥꯟꯗ ꯑꯗꯨꯝ ꯃꯔꯛ ꯃꯔꯛꯇꯗꯤ ꯐꯥꯎꯟꯗꯦꯁꯟꯗꯣ ꯈꯔ ꯈꯔꯗꯤ ꯑꯗꯨꯝ ꯇꯩꯗꯤ ꯇꯩꯕ꯭ꯔꯥ
ꯐꯥꯎꯟꯗꯦꯁꯟ ꯇꯩꯗꯦꯗ
ꯐꯤ ꯀꯔꯤ ꯀꯔꯤ ꯑꫭꯏꯅ ꯇꯩꯕ
ꯁꯟꯁꯀ꯭ꯔꯤꯟ ꯇꯩꯗꯤ ꯑꯗꯨꯝ ꯂꯣꯏꯔꯦ
ꯀꯔꯤ ꯑꯦꯁ ꯄꯤ ꯑꯦꯐ ꯀꯌꯥꯅꫭ ꯑꯦꯁ ꯄꯤ ꯑꯦꯐ ꯀꯌꯥꯒꯤ ꯁꯟꯁꯀ꯭ꯔꯤꯟ ꯇꯩꯕ꯭ꯔꯥ
ꯑꯦꯁ ꯄꯤ ꯑꯦꯐ ꯐꯣꯔꯇꯤ ꯐꯥꯏꯚ
ꯑꯣ ꯀꯔꯤ ꯀꯝꯄꯅꯤ ꯖꯣꯔꯤꯁ
ꯀꯥꯎꯒ꯭ꯔꯦ ꯀꯥꯎꯒ꯭ꯔꯦ ꯍꯥꯏꯔ
ꯃꯣꯏꯆꯔꯥꯏꯖꯤꯡ ꯀ꯭ꯔꯤꯝ ꯗꯤꯄꯥꯏꯗ꯭ꯔꯥ
ꯄꯥꯏꯗꯦ ꯑꯗꯨꯒꯨꯝꯕꯗꫭ
ꯎꯝ ꯎꯝ ꯚꯦꯔꯤꯒꯨꯠ ꯎꯝ ꯑꯗꯨꯗꯤ ꯑ ꯍꯣꯏ ꯑꯩꯈꯣꯏꯒꯤ ꯀꯝꯄꯅꯤꯒꯤꯁꯨ ꯂꯩꯀꯣ ꯄꯥꯝꯕꯃꯗꯤ ꯍꯥꯏꯔꯛꯑꯣ ꯁꯦꯇꯥꯁꯨꯔꯒꯤ
ꯑꯣ ꯐꯥꯕ꯭ꯔꯥ
ꯁꯤꯇꯁꯨꯔ ꯇꯥꯗꯤ ꯇꯥꯔꯕꯥ
ꯇꯥꯗ꯭ꯔꯤ
ꯁꯤꯇꯥꯁꯨꯔꯒꯤ ꯂꯩꯕꯅꯦ ꯖꯦꯟꯇꯜ ꯁ꯭ꯀꯤꯟ ꯀ꯭ꯂꯤꯟꯖꯔ ꯍꯂꯤ ꯁ꯭ꯀꯤꯟ ꯀ꯭ꯂꯤꯟꯖꯔ ꯐꯦꯁꯋꯥꯁꯀꯤ ꯇꯥꯏꯞꯇ ꯀꯣ
ꯑꯥ
ꯑꯗꯨꯒ ꯎꯝ ꯑꯗꯨꯒ ꯑꯦꯁ ꯄꯤ ꯑꯦꯐ ꯐꯤꯐꯇꯤ ꯃꯃꯜꯗꯤ ꯇꯥꯡꯕꯅꯦ
ꯎꯝ
ꯃꯣꯏꯁꯔꯖꯤꯡ ꯀ꯭ꯔꯤꯝ ꯃꯣꯏꯁꯔꯖꯤꯡ ꯂꯣꯁꯟ ꯃꯣꯏꯗꯤ ꯑ ꯗꯣꯛꯇꯔꯅ ꯑꯅꯝꯕꯗꯤ ꯔꯤꯀꯃꯦꯟ ꯇꯧꯕꯅꯦꯕꯀꯣ
ꯎꯝ
ꯑꯗꯨꯒꯤ
ꯃꯃꯜ ꯇꯥꯡꯉꯗꯤ ꯄꯥꯏꯕ ꯅꯨꯡꯉꯥꯏꯔꯒꯅꯤꯅꯦ
ꯍꯣꯏꯕꯥꯔꯦ ꯑꯩꯈꯣꯏꯗꯤ ꯂꯧꯔꯗꯤ ꯐꯤꯐꯇꯤꯟ ꯄꯥꯔꯁꯦꯟ ꯑꯣꯐ ꯂꯩꯌꯦ ꯗꯥꯏꯔꯦꯛ ꯐ꯭ꯔꯣꯝ ꯑꯦꯝ ꯑꯥꯔ ꯄꯤ
ꯎꯝ
ꯑꯗꯣ
ꯇ
ꯍꯥꯏꯔꯛꯑꯣ ꯍꯥꯏꯔꯛꯑꯣ
ꯈꯔ ꯄꯩꯁꯥ ꯄꯥꯏꯔꯛꯄ ꯑꯗꯝ ꯂꯩꯇꯥꯔꯦ
ꯍꯣꯏ ꯍꯣꯏ ꯍꯥꯏꯔꯛꯑꯣꯀꯣ ꯑꯩ ꯑꯗꯨꯝ ꯈꯧꯔꯥꯡꯅ ꯉꯥꯏꯔꯒ ꯂꯩꯒꯦ ꯕꯀꯤꯗ ꯑꯣꯏꯔꯁꯨ ꯑꯗꯨꯝ ꯂꯧꯕ ꯌꯥꯏꯅ ꯅꯪꯗꯤ ꯑꯣꯖꯥꯁꯨ ꯑꯣꯏꯕꯅꯤꯅ
ꯑ
ꯑꯩ ꯅꯪꯒꯤ ꯁꯤꯦꯟꯗꯣꯏꯁꯨ ꯂꯧꯕꯤꯔꯣꯏ
ꯇꯥꯟꯁꯦ ꯑꯗꯨꯁꯨ
ꯋꯥꯏ ꯀꯣ
ꯋꯥꯏ ꯍꯣꯏ ꯅꯨꯡꯉꯥꯏꯐꯝꯝ ꯂꯩꯇꯦ ꯃꯤꯑꯣꯏꯕꯒꯤ ꯄꯨꯟꯁꯤꯡꯁꯦ ꯅꯨꯡꯉꯥꯏꯕ ꯃꯤꯒꯤꯗꯤ ꯑꯗꯨꯝ ꯅꯨꯡꯉꯥꯏꯕ ꯉꯥꯛꯇ ꯑꯣꯏꯕ
ꯎꯝ ꯅꯨꯡꯉꯥꯏꯔꯛꯈꯤꯅꯤ ꯍꯥꯏꯕꯒꯤ ꯑꯁꯥꯗ ꯂꯩꯔꯒ ꯑꯩꯈꯣꯏꯅ ꯍꯣꯠꯅꯕꯅꯦ ꯅꯠꯇ꯭ꯔꯥ
ꯎꯝ
ꯑꯣ
ꯎꯝ
ꯐꯅꯦꯡꯁꯤ ꯋꯥꯔꯤ ꯁꯥꯟꯅꯕꯁꯦ ꯍꯣꯔꯦꯟꯁꯨ ꯑꯃꯨꯛ ꯆꯥꯛ ꯆꯃꯤꯟꯅꯔꯅꯤ ꯕꯣꯜꯁꯨ ꯑꯃꯨꯛ ꯌꯦꯡꯃꯤꯟꯅꯔꯅꯤ
ꯎꯝ
ꯏꯁꯩꯁꯨ ꯁꯛꯆꯔꯥ
ꯏꯁꯩꯁꯨ ꯁꯛꯄ ꯌꯥꯏ
ꯑꯣ ꯏꯁꯩ ꯁꯛꯁꯦ ꯑꯗꯨꯒ
ꯁ꯭ꯀꯨꯜ ꯆꯠꯄ ꯍꯧꯕꯅꯤꯅ
ꯍꯌꯦꯡ ꯆꯠꯅꯤꯡꯉꯥꯏꯅꯤꯅ ꯍꯌꯦꯡ ꯈꯔ ꯍꯌꯦꯡ ꯉꯁꯤꯒꯤꯗꯤ ꯕꯣꯜꯗꯣ ꯉꯟꯒꯅꯤꯍꯦ ꯅꯥꯏꯟ ꯊꯥꯔꯇꯤꯗꯅꯦ
ꯍꯣꯏ ꯉꯁꯤꯗꯤ ꯉꯗ ꯊꯦꯡ ꯊꯦꯡ ꯂꯥꯛꯕꯅꯤꯅ ꯌꯦꯡꯕ ꯉꯝꯗ꯭ꯔꯦ ꯋꯥꯕꯅꯤꯅ ꯑꯗꯨꯝ ꯌꯦꯡꯒꯦ ꯍꯥꯟꯅ ꯂꯩꯔꯁꯨ ꯇꯨꯝꯊꯣꯛꯄ ꯈꯪꯗꯦ ꯑꯁꯤ ꯀꯩꯅꯣ ꯑꯣꯏꯕꯒꯤ ꯑ ꯂꯤꯛ ꯁꯥꯟꯅꯕ ꯃꯇꯝꯗꯗꯤ ꯄꯨꯡ ꯑꯃ ꯃꯈꯥꯏ ꯑꯗꯨ ꯋꯥꯏ ꯇꯥꯔꯁꯨ ꯑꯗꯨꯝ ꯉꯥꯏꯔ ꯌꯦꯡꯕꯅꯦ ꯍꯟꯗꯛꯁꯦ ꯉꯝꯗꯦꯅꯦ ꯉꯥꯏꯕ
ꯑꯣ ꯅꯪ ꯑꯩꯈꯣꯏ ꯇꯤꯝ ꯁꯞꯄꯣꯔꯠ ꯇꯧꯕ꯭ꯔꯥ ꯄ꯭ꯔꯣꯇꯨꯒꯣꯜ ꯇꯧꯕ꯭ꯔꯥ
ꯍꯣꯏ
ꯑꯗꯨꯕꯨ ꯀꯔꯤ ꯎꯄꯥꯏ ꯂꯩ ꯅꯠꯇ꯭ꯔꯥ ꯑꯩꯁꯨ ꯄꯣꯔꯇꯨꯒꯜ ꯄꯣꯔꯠ ꯇꯧꯕꯅꯦ ꯑꯗꯨꯕꯨ ꯃꯥꯁꯦ ꯌꯥꯝ ꯑꯍꯟ ꯑꯣꯏꯈ꯭ꯔ‌ꯦꯅ‌ꯦ
ꯎꯝ ꯉꯝꯃꯔꯣꯏ ꯍꯥꯏꯕꯗꯤ ꯈꯪꯉꯦꯗ ꯑꯗꯨ ꯑꯣꯏꯔꯁꯨ ꯇꯧꯕꯅꯦ ꯉꯝꯗꯤ ꯉꯝꯃꯔꯣꯏ ꯂꯧꯗꯤ ꯂꯧꯕ ꯉ ꯃꯣꯏ ꯍꯥꯏꯕ ꯈꯪꯈ꯭ꯔꯦꯕ ꯃꯣꯏ ꯃꯣꯏ ꯁꯥꯅꯕꯗꫭ ꯌꯦꯡꯕ
ꯎꯝ ꯑꯗꯣ ꯈꯪ
ꯍꯥꯏꯔꯣ
ꯑꯩꯁꯦ ꯃꯥꯒꯤꯗꯃꯛꯇ ꯉꯔꯥꯡꯗꯣ ꯐꯥꯁꯇꯤꯡ ꯂꯧꯒꯗꯤ ꯇꯧꯕꯅꯦ ꯑꯗꯣ ꯌꯨꯝꯗ ꯍꯤꯟꯖꯥꯡ ꯈꯔ ꯍꯥꯎ ꯈꯔꯕꯀꯣ
ꯑ ꯑꯗꯨꯝ ꯅꯪ ꯂꯧꯗꯕꯩ ꯑꯣꯏꯔꯧꯅꯤ ꯉꯝꯗ꯭ꯔꯤꯗꯣ
ꯆꯥꯔꯣꯏꯒꯦ ꯍꯥꯏꯅ ꯑꯃꯨꯛ ꯂꯩꯔꯁꯨ ꯃꯤ ꯑꯇꯩꯅ ꯂꯣꯏ ꯆꯥꯊꯣꯛ ꯄꯤꯔꯅꯤ ꯑꯗꯨꯁꯨ ꯑꯃꯨꯛ ꯈꯟꯗꯕ ꯌꯥ ꯌꯥꯗꯕꯀꯣ ꯆꯨꯝꯕ꯭ꯔꯥ ꯑꯩꯅ ꯍꯥꯏꯕꯁꯦ
ꯆꯨꯝꯃꯦ
ꯏꯟꯖꯥꯡꯗꯨꯅ ꯑꯃꯨꯛ ꯍꯥꯎꯔꯝꯗ꯭ꯔꯗꯤ ꯐꯩ
ꯍꯥꯎ ꯑ ꯁꯤꯗꯤ ꯍꯤꯟꯖꯥꯡ ꯍꯥꯎꯍꯟꯒꯅꯨ ꯍꯥꯏꯕ ꯌꯥꯗ꯭ꯔꯣ
ꯉꯁꯤꯗꯤ ꯉꯗꯤ ꯈꯪꯗ꯭ꯔꯦꯅꯦ ꯆꯥꯛꯇ ꯆꯥꯅꯤꯡꯕ ꯐꯥꯎꯗ꯭ꯔꯦꯅꯦ ꯃꯥꯁꯨ ꯉꯝꯗꯕꯅꯤꯅ ꯑꯃꯨꯛ ꯆꯥꯔꯨꯗ꯭ꯔꯁꯨ ꯑꯃꯨꯛ ꯁꯤꯈ꯭ꯔꯥ ꯑꯃꯨꯛ ꯀꯤꯕ
ꯁꯤꯕꯗꯤ ꯃꯨꯛ ꯀꯑꯕ
ꯍꯣꯏ
ꯑꯦ ꯑꯩꯗꯤ ꯁꯤꯅꯤꯉꯔ ꯂꯩꯔꯝꯅꯤꯅꯦ ꯁꯤꯕꯨꯗꯤ ꯀꯤꯔꯦ ꯍꯤꯡꯅꯤꯡꯉꯥꯏꯅ ꯀꯤꯔꯤꯁꯦ
ꯁꯤꯅꯤ ꯉꯥꯏꯁꯨ ꯀꯤꯕ
ꯁꯤꯅꯤꯡꯉꯥꯏꯗꯤ ꯀꯤꯗ‌ꯦꯕ ꯍꯤꯡꯅꯤꯡꯉꯥꯏ ꯀꯤꯑ ꯍꯥꯏꯕ
ꯑꯁ ꯑꯩꯗꯤ ꯉꯔꯥꯡ ꯍꯦꯛ ꯄꯣꯔꯇꯨꯒꯥꯜ ꯈꯈꯣꯏꯗꯒꯤ ꯕꯣ ꯁꯨꯅꯕ ꯍꯦꯛ ꯂꯣꯏꯕꯗꯒꯤ ꯑꯩ ꯁꯣꯔ ꯍꯣꯟꯗ꯭ꯔꯦ ꯍꯧꯖꯤꯛ ꯐꯥꯎ
ꯑꯩꯗꯤ ꯅꯪ ꯀꯩꯅꯣꯒꯤ ꯐꯦꯟ ꯑꯣꯏꯕ꯭ꯔꯥ ꯍꯥꯏꯅ ꯂꯩꯅꯤꯅꯦ ꯑꯥꯔꯖꯦꯟꯇꯤꯅꯥꯒꯤ
ꯀꯗꯥꯏꯗꯩꯔꯥ ꯑꯔꯖꯦꯟꯇꯤꯅꯥꯒꯤ ꯐꯦꯔꯅꯤ ꯌꯥꯗ ꯃꯤ ꯇꯝꯃꯅꯦ
ꯉꯔꯥꯡꯗꯣ ꯑꯩ ꯉꯥꯏꯗꯤ ꯉꯥꯏꯕꯅꯦꯕ
ꯎꯝ
ꯉꯥꯏꯔꯒ ꯄꯨꯡ ꯇꯔꯥꯃꯊꯣꯏ ꯒꯨꯝꯕ ꯇꯥ ꯇꯥꯕ ꯃꯇꯝꯗ ꯏꯃꯥꯟꯅꯕꯤꯒꯤꯁꯤꯡꯒ ꯋꯥꯔꯤ ꯁꯥꯟꯅꯕꯅꯦꯕ ꯐꯣꯟꯗ ꯑꯗꯨ ꯁꯥꯟꯅꯕ ꯂꯣꯏꯔꯒ ꯉꯥꯏꯍꯥꯛ ꯇꯨꯝꯒꯦ ꯍꯥꯏꯅ
ꯇꯨꯝꯃꯝꯗꯝꯅ ꯇꯨꯝꯊꯣꯛꯈ꯭ꯔꯕ ꯂꯣꯏꯔꯝꯗꯥꯏꯗ ꯂꯣꯏꯔꯝꯗꯥꯏꯗ ꯃꯤꯀꯞ ꯊꯔꯛ ꯃꯄꯔꯃꯦ ꯑ ꯄꯥꯏꯇꯔꯦ
ꯑꯣ ꯅꯪ ꯑꯩꯉꯣꯟꯗ ꯍꯥꯏꯔꯛꯑꯃꯗꯤ ꯌꯦꯡꯉꯣꯅꯦ ꯑꯩꯅ ꯅꯪꯟꯗ ꯍꯧꯗꯣꯛꯄ ꯌꯥꯕ
ꯎꯝ ꯌꯥꯕꯅꯤꯅꯦ ꯑꯩꯅ ꯍꯥꯏꯗꯕꯒꯤ
ꯑꯂꯥꯔꯝ ꯊꯝꯃꯗꯤꯀꯣ ꯑꯩꯒꯤ ꯅꯝꯕꯔꯗ ꯑꯂꯥꯝ ꯃꯇꯝꯝꯗꯤ ꯂꯥꯛꯑꯒ ꯐꯃꯨꯡꯗꯣ ꯅꯣꯝꯒꯗꯕꯀꯣ
ꯃꯣꯏ ꯑꯔꯖꯦꯟꯇꯤꯅꯥꯒꯤ ꯁꯄꯣꯇ꯭ꯔꯥ ꯁꯤꯗ ꯃꯤ ꯎꯁꯤꯠ ꯃꯥꯟꯗꯔ ꯅꯨꯡꯁꯤꯗ ꯃꯣꯏ ꯏꯁꯇꯦꯇꯁꯨ ꯌꯦꯡꯕ ꯅꯨꯡꯉꯥꯏꯔꯦ ꯉꯁꯤ ꯑꯌꯨꯛꯇꯀꯤ ꯍꯣꯏ ꯃꯥꯕꯨꯗꯤ ꯅꯨꯡꯁꯤꯗꯕ ꯅꯠꯇꯕ ꯃꯥꯏ ꯁꯄꯣꯇꯔꯁꯤꯡꯗꯣ ꯅꯨꯡꯁꯤꯗꯦꯕ
ꯃꯥꯅꯦ ꯃꯥꯅꯦ ꯃꯆꯤꯟ ꯌꯥꯝ ꯀꯟꯕ ꯉꯥꯛꯇꯪ ꯑꯣꯏꯌꯦ ꯃꯤꯁꯤꯒꯤ ꯐꯦꯟꯁꯤꯡꯁꯦ
ꯎꯝ ꯃꯣꯏ ꯃꯣꯏꯅ ꯁꯞꯄꯣꯔꯠ ꯇꯧꯕꯁꯤꯡꯗꯣ ꯉꯝꯃꯁꯨ ꯑꯗꯝ ꯄꯣꯔꯔꯇꯨꯒꯜ ꯕꯨ ꯄꯟꯕ ꯔꯣꯅꯥꯜꯗꯣ ꯔꯣꯅꯥꯜꯗꯣ ꯄꯟꯕ ꯑꯗꯨ ꯄꯟꯗ꯭ꯔꯗꯤ ꯃꯣꯏ ꯍꯤꯡꯕ ꯌꯥꯗ꯭ꯔꯦꯕ
ꯃꯥꯅꯦ ꯃꯥꯅꯦ ꯏꯟꯖꯥꯡ ꯊꯣꯡꯕꯗ ꯉꯥꯔꯤ ꯌꯥꯎꯗ꯭ꯔꯗꯤ ꯌꯥꯗꯕꯩ ꯇꯥꯏꯞꯇ ꯀꯣ ꯃꯣꯏ ꯋꯥ ꯉꯥꯡꯕꯗꯣ
ꯑꯗꯨꯅꯤ
ꯑꯗꯨꯕꯨ ꯀꯔꯤ ꯎꯄꯥꯏ ꯂꯩ ꯔꯣꯅꯥꯜꯗꯣꯁꯨ ꯑꯩꯈꯣꯏ ꯔꯣꯝꯗ ꯀꯣꯏꯔꯛꯀꯦ ꯍꯥꯏ ꯋꯥꯈꯜ ꯅꯨꯡꯉꯥꯏꯇꯦ ꯍꯥꯏ
ꯎꯝ
ꯑꯣꯛ ꯑꯣꯛ ꯂꯣꯏꯔꯝꯕꯗꯣ ꯈꯔ ꯏꯕꯥꯅꯤ ꯇꯪꯈꯥꯏ ꯇꯪꯈꯥꯏ ꯇꯧꯔꯒ ꯎꯝ ꯅꯪꯁꯨ ꯂꯥꯛꯀꯦꯔꯥ ꯑꯩꯈꯣꯏ ꯑꫭꯛ ꯆꯥꯁꯤꯗꯤ ꯍꯥꯏꯕꯅꯦ ꯀꯥꯕ ꯀꯥꯗꯕ ꯈꯪꯗꯦ ꯆꯥꯁꯦ ꯍꯥꯏꯅ ꯀꯣ
ꯅꯣꯏ ꯅꯣꯏ ꯆꯥꯕ ꯃꯁꯦꯟ ꯆꯥꯅꯔꯣꯏ ꯑꯩꯗꯤ ꯑꯣꯛ ꯆꯥꯗꯦ
ꯑꯣ ꯀꯔꯤꯁꯨ ꯆꯥꯕ ꯌꯥꯗꯦꯀꫭ ꯅꯣꯏꯀꯣ
ꯎꯝ
ꯑꯠꯆꯠꯆꯥ ꯑꯣ ꯑꯣ ꯑꯣ ꯑꯣꯀꯦ ꯑꯣꯀꯦ ꯑꯩ ꯑꯩ ꯈꯪꯈ꯭ꯔꯦ ꯎꯝ ꯈꯔꯦ ꯐꯔꯦ ꯑꯗꯨ ꯑꯗꯨ ꯑꯣꯏꯔꯗꯤ ꯁꯟꯗꯤ ꯆꯥꯕ ꯌꯥꯏꯀꯣ ꯁꯟꯗꯤ ꯆꯥꯔꯁꯦ ꯑꯗꯨꯗꯤ ꯑꯣꯛ ꯇꯨ ꯀꯦꯟꯁꯦꯜ ꯇꯧꯈ꯭ꯔꯁꯤꯗ ꯌꯣꯟꯊꯣꯛꯈ꯭ꯔꯁꯤꯗ ꯅꯪ ꯆꯥꯗ꯭ꯔꯗꯤ ꯑꯩꯈꫭꯏ ꯀ꯭ꯔꯨꯏ ꯁꯤ ꯀꯨꯃꯥꯏ ꯆꯒꯅꯤ
ꯎꯝ ꯁꯟ ꯑꫭꯏ ꯁꯟ ꯑꯣꯏ ꯇꯧꯔꯁꯤ
ꯃꯅꯨꯡꯁꯥꯗꯣ ꯅꯪ ꯁꯤꯡꯖꯨ ꯁꯦꯝꯃꯨꯀꯣ ꯑꯗꯨꯗꯤ ꯑꯩꯈꯣꯏꯅ ꯃ ꯃꯄꯥꯟꯒꯤ ꯁꯥꯗꯣ ꯔꯣꯅꯥꯜꯗꯣꯒ ꯏꯕꯥꯅꯤ ꯈꯥꯡꯖꯥꯎꯗ ꯊꯣꯡꯂꯒꯦ ꯑ
ꯃꯨꯛꯊ꯭ꯔꯨꯕꯤꯗꯣ ꯂꯩꯇ꯭ꯔꯗꯤ ꯍꯥꯎꯇꯕꯅꯤꯀꯣ ꯃꯅꯨꯡ ꯁꯥꯁꯤ
ꯂꯩꯌꯦ ꯂꯩꯌꯦ ꯑꯗꯨꯕꯨꯗꯤ
ꯑꯗꯨ ꯀꯩꯅꯣ ꯔꯦꯗꯤꯗ ꯊꯝꯒꯨꯗꯕ ꯑꯗꯨ ꯂꯩꯇ꯭ꯔꯗꯤ ꯌꯥꯔꯣꯏꯕ
ꯎꯝ ꯑꯗꯣ ꯑꯁ ꯂꯣꯏꯔꯦꯅꯦ ꯍꯧꯖꯤꯛꯀꯥꯟꯒꯤ ꯆꯠ ꯑꯥ ꯀꯥꯡ ꯁꯤꯡꯗꫭ
ꯀꯥꯡ ꯌꯥꯝꯕ꯭ꯔꯥ ꯍꯟꯗꯛ
ꯑꯁ ꯀꯥꯡꯁꯤꯡꯁꯨ ꯀꯩꯅꯣ ꯇꯧꯕꯔꯥ ꯈꯪꯗꯦꯅꯦ ꯖꯤꯝꯁꯥꯟꯅꯕꯩꯔꯥ ꯀꯟꯒ ꯃꯁꯥ ꯂꯣꯏ ꯐꯔꯦꯅꯦ
ꯑꯣꯏꯔꯝꯒꯅꯤ ꯍꯣꯏ ꯇꯝꯄꯥꯛꯀꯤ ꯀꯥꯡꯁꯤꯡꯗꯤ ꯑꯗꯨꯝ ꯇꯧꯕꯅꯦ ꯃꯁꯥ ꯌꯥꯝꯒ